ꯍꯜꯂꯣ ꯇꯥꯕ꯭ꯔꯥ
ꯇꯥꯏꯌꯦ
ꯎꯝ ꯆꯥꯛ ꯆꯥꯔꯕꯣ
ꯆꯥꯔꯦ ꯅꯪꯗꯤ
ꯆꯥꯔꯦ ꯑꯩꯁꯨ ꯎꯝ
ꯅ ꯑꯥ ꯃꯥꯏꯔꯦꯟ ꯃꯅꯥ ꯆꯥꯏ ꯅꯪꯗꯤ
ꯑꯩ ꯀꯥꯡꯁꯣꯏꯅꯤꯗ
ꯃꯥ ꯉꯥꯏꯒꯣ ꯀꯣ ꯀꯣꯜꯂ ꯂꯥꯛꯑꯦꯍꯦ
ꯑ
ꯑꯣ ꯍꯥꯏꯕꯤꯌꯨ ꯌꯥꯔꯅꯤ
ꯀꯩꯅꯣ ꯑꯩꯗꯣ ꯂꯣꯛ ꯇꯧꯕ ꯑꯗꯨꯏꯅꯦ ꯈꯣꯟꯗꯣ
ꯀꯩ ꯌꯦꯟꯁꯥꯡ ꯆꯥꯔꯒꯦ ꯍꯥ ꯇꯥꯍꯧꯗ꯭ꯔꯦ ꯑꯣ ꯍꯣ
ꯀꯥꯡꯁꯣꯏ ꯅꯠꯗ ꯕꯤꯟꯁ ꯑꯥ ꯑꯗꯨꯝ ꯍꯥꯎꯋꯦ
ꯀꯩꯗꯧꯔꯝꯃꯤꯅꯣ
ꯑꯉꯥꯡ ꯇꯨꯝꯍꯜꯂꯒ ꯍꯧꯖꯤꯛ ꯇꯨꯝꯈ꯭ꯔꯕꯒꯤ ꯑꯩꯅ ꯈꯔ ꯇ ꯊꯥꯎ ꯋꯥꯠꯄꯒꯤꯀꯣ
ꯍꯣꯏ ꯎꯝ
ꯍꯟꯗꯛꯀꯥ ꯑꯁ ꯉꯔꯥꯡꯗꯣ ꯌꯦꯡꯒꯦ ꯇꯧꯕ ꯑꯗꯨ ꯍꯤꯗꯥꯛ ꯆꯥꯕꯤꯌꯣꯗ ꯇꯨꯝꯊꯣꯛꯈ꯭ꯔꯕ ꯍꯥꯟꯅ
ꯎꯝ ꯄꯨꯡ ꯃꯄꯥꯟ ꯃꯈꯥꯏꯒꯤ ꯕꯣꯜꯗꯣ
ꯎꯝ ꯍꯥꯏ ꯂꯥꯏꯠ ꯑꯣꯏꯅ ꯌꯦꯡꯈ꯭ꯔꯦ
ꯑꯣ
ꯎꯄꯥꯏ ꯂꯩꯇꯦ
ꯑꯔꯖꯦꯇꯤꯅꯥ ꯄꯣꯗꯣ ꯃꯥꯜꯂꯒ ꯂꯥꯁꯇ ꯇꯧꯔꯛꯑꯦꯅꯦ
ꯎꯝ ꯀꯞꯄꯁꯤꯗꯤ ꯑꯩꯅ ꯃꯥꯗꯣ ꯏꯖꯤꯞꯁꯨ ꯌꯥꯝ ꯀꯜꯂꯦꯗ ꯑꯗꯣ ꯑꯗꯣ ꯑꯥꯔꯖꯦꯟꯇꯤꯅꯥ ꯉꯔꯥꯡ ꯑꯅꯤ ꯀꯞꯄꯤꯅꯦ ꯌꯥꯝ ꯀꯃꯥꯏ ꯍꯥꯏꯅꯤ ꯊꯥꯖꯗ꯭ꯔꯒ ꯑꯃꯨꯛꯀ ꯀꯩꯅꯣ ꯇꯧꯕꯗꯣ ꯑꯗꯨ ꯍꯣꯠꯅꯩꯒꯣ ꯃꯣꯏꯁꯨ ꯑꯗꯨꯝ
ꯑꯗꯨ ꯑꯣꯏꯔꯁꯨ ꯃꯣꯏꯒꯤ ꯔꯦꯐ꯭ꯔꯤꯗꯨꯁꯨ ꯌꯦꯡꯕ ꯌꯥꯝ ꯅꯨꯡꯉꯥꯏꯇꯦ ꯑꯔꯖꯦꯟꯇꯤꯅꯥ ꯄꯣꯈ꯭ꯔꯦ ꯑꯥꯔꯖꯦꯟꯇꯤꯅꯥꯅ ꯄꯩꯁꯥ ꯄꯤꯔꯒ ꯀꯩꯅꯣ ꯇꯧꯕ ꯇꯥꯏꯞꯇ ꯇꯧꯋꯦ
ꯈꯪꯗ꯭ꯔꯦ ꯑꯗꯨꯗꯤ ꯑꯩꯗꯤ ꯍꯥꯏ ꯑꯩꯗꯤ ꯍꯥꯏ ꯍꯥꯏ ꯂꯥꯛ ꯌꯦꯡꯕꯅꯤꯅꯀꯣ
ꯑꯣ ꯎꯋꯦꯕꯀꯣ ꯑꯩ ꯌꯦꯡꯉꯦ ꯉꯔꯥꯡ ꯑ꯭ꯔꯖꯦꯟꯇꯤꯅꯒꯤ ꯐꯦꯟꯁꯨ ꯅꯠꯇꯦ ꯏꯖꯤꯞꯀꯤ ꯐꯦꯟꯁꯨ ꯅꯠꯇꯦꯕ ꯑꯩꯗꯤ
ꯎꯝ ꯅꯪꯗꯤ ꯄꯣꯔꯇꯨꯒꯜ ꯑꯣꯏꯔꯝꯅꯤ
ꯍꯨ ꯍꯨꯝ ꯃꯥꯅꯦ ꯍꯣꯏ
ꯈꯪꯉꯦꯕ
ꯅꯦꯠ ꯅꯨꯡꯉꯥꯏꯇ꯭ꯔꯦ
ꯎꯄꯥꯏ ꯂꯩꯇ꯭ꯔꯦ ꯑꯗꯨꯝ ꯉꯝꯈ꯭ꯔꯦꯅ
ꯎꯝ
ꯏꯖꯤꯞꯁꯨ ꯌꯥꯝ ꯀꯜꯂꯦ ꯃꯥꯒꯤ ꯄ꯭ꯂꯦꯌꯔ ꯑꯐꯥꯎꯕ ꯑꯗꯨꯝ ꯂꯩꯗꯅ
ꯎꯝ ꯌꯥꯝ ꯀꯜꯂꯦ ꯆꯦꯟꯕꯁꯨ ꯌꯥꯝ ꯀꯜꯂꯦ ꯃꯣꯏꯗꯤ ꯌꯥꯝ ꯅꯩ ꯅꯩꯁꯜꯂꯦ ꯃꯣꯏꯅ ꯑꯁ ꯀꯤꯄ꯭ꯔꯗꯨꯁꯨ ꯑꯁ ꯍꯩꯌꯦ ꯃꯣꯏꯒꯤ ꯏꯖꯤꯞ ꯏꯖꯤꯞꯀꯤꯗꯣ ꯌꯦꯡꯕ ꯌꯥꯝ ꯅꯨꯡꯉꯥꯏ
ꯕꯣꯜꯁꯨ ꯒꯦꯝꯁꯨ ꯗꯥꯎꯅꯤꯀꯣ ꯗꯥꯎ
ꯍꯣꯏ ꯗꯥꯎꯅꯦ ꯍꯩꯔꯁꯨ ꯍꯩꯇ꯭ꯔꯁꯨꯀꯣ ꯀꯜꯂꯁꯨ ꯀꯜꯗꯔꯥꯁꯨ ꯗꯥꯎꯅꯦ ꯃꯤꯅꯤꯠ ꯇꯔꯥ ꯃꯉꯥ ꯈꯛꯇꯒꯤ ꯃꯣꯏ ꯗꯤꯐꯦꯟ ꯇꯧꯕ ꯉꯝꯗꯕꯗꯣ
ꯎꯝ ꯃꯤ ꯀꯌꯥꯃꯨꯛꯁꯨ ꯀꯜꯂꯁꯨ ꯀꯃꯥꯏ ꯍꯥꯏꯅꯤ ꯌꯥꯝꯅ ꯃꯣꯏꯉꯣꯟꯗ ꯂꯛ ꯂꯩꯇ꯭ꯔꯗꯤꯀꯣ ꯍꯣꯏ ꯍꯩꯕꯖꯨ ꯗꯔꯀꯥꯔ ꯂꯩꯌꯦ ꯑꯗꯣ ꯂꯛꯁꯨ ꯈꯔ ꯄꯣꯜꯂꯦꯕ
ꯍꯣꯏ
ꯑꯍꯝ ꯁꯥꯟꯅꯕꯅꯦꯅ ꯀꯩꯗꯧꯔꯤꯅꯣ
ꯀꯩꯝ ꯇꯧꯗꯦꯗ ꯑꯁ ꯀꯩꯁꯨ ꯇꯧꯅꯤꯡꯉꯥꯏ ꯂꯩꯇꯕ ꯉꯁꯤꯁꯦ ꯂꯧ ꯂꯣꯏꯅ ꯆꯠꯈ꯭ꯔꯦ ꯍꯧꯒꯠꯄꯗ ꯉꯔꯥꯡ ꯕꯣꯜ ꯌꯦꯡꯕꯒꯤ ꯉꯁꯤ ꯈꯔ ꯊꯦꯡꯅ ꯍꯧꯒꯠꯂꯦꯕ
ꯑꯣ
ꯅꯣꯡꯁꯨ ꯆꯨꯕꯒꯤꯀꯣ ꯇꯨꯝꯕ ꯅꯨꯡꯉꯥꯏꯕ ꯄꯨꯡ ꯅꯤꯄꯥꯟ ꯃꯈꯥꯏ ꯇꯥꯔꯝꯃꯦ ꯍꯧꯒꯠꯄꯗ
ꯎꯗ ꯁꯤꯗꯗꯤ ꯑꯉꯥꯡ ꯂꯩꯕꯅꯤꯅ ꯇꯨꯝꯅꯤꯡꯉꯁꯨ ꯎꯄꯥꯏ ꯂꯩꯇꯦꯅꯦ
ꯎꯝ
ꯃꯧ ꯑꯣꯏꯔꯨꯔꯕꯅꯤꯅ
ꯑꯥ ꯑꯉꯥꯡ ꯀꯌꯥ ꯂꯩꯔꯂꯩꯔꯒꯦ
ꯃꯥ ꯈꯛ ꯂꯩꯌꯦ
ꯅꯨꯄꯥꯔꯣ ꯅꯨꯄꯤꯔꯣ
ꯅꯨꯄꯤꯅꯦ ꯅꯨꯄꯤ
ꯎꯝ ꯆꯍꯤ ꯀꯌꯥ ꯁꯨꯔꯒꯦ
ꯆꯍꯤ ꯑꯅꯤ
ꯎꯝ ꯑꯩꯁꯨꯅꯦ ꯑꯉꯥꯡ ꯎꯝ ꯆꯍꯤ ꯃ ꯃꯔꯤ ꯃꯉꯥ ꯁꯨ ꯁꯨꯕꯁꯦ ꯂꯧ ꯁꯦꯟꯅꯕ ꯌꯥꯝ ꯋꯥꯏꯌꯦꯕ ꯆꯤꯟ ꯌꯥꯝ ꯈꯨꯝꯃꯦ ꯋꯥ ꯉꯥꯡꯕ ꯍꯩꯕꯒꯤ ꯑꯉꯥꯡ ꯑꯣꯏꯔꯤ ꯀꯥꯟꯗꯗꯤ ꯂꯧꯕ ꯌꯥꯝ ꯅꯨꯡꯉꯥꯏ ꯁꯦꯟꯅꯕ ꯅꯨꯡꯉꯥꯏ
ꯈꯪꯗ꯭ꯔꯦ ꯍꯥꯏꯌꯨ ꯍꯥꯏꯌꯣ
ꯉꯔꯥꯡ ꯑꯩ ꯑꯩꯈꯣꯏ ꯅꯦꯅꯦ ꯃꯆꯥꯅꯨꯄꯤ ꯁꯦꯟꯅꯩꯌꯦꯕꯀꯣ ꯂꯧ ꯆꯠꯈꯤꯕ ꯅꯦꯅꯦꯗꯣ
ꯑꯥ
ꯉꯔꯥꯡꯅ ꯅꯨꯃꯤꯠ ꯑꯍꯨꯝ ꯁꯨꯔꯦ ꯑꯁ ꯃꯆꯤꯟ ꯈꯨꯀꯟ ꯑꯃꯅꯦ ꯉꯥꯡꯕ ꯈꯨꯗꯤꯡ ꯈꯨꯝꯒꯅꯤ ꯈꯪꯕ꯭ꯔꯥ ꯃꯤꯅ ꯊꯕꯛ ꯇꯧꯕ ꯈꯨꯗꯤꯡꯁꯦ ꯑꯗꯨꯝ ꯌꯦꯠꯔ ꯂꯩꯌꯦꯕꯀꯣ
ꯍꯣꯏ ꯑꯉꯥꯡ ꯂꯧꯕꯁꯨ ꯊꯕꯛ ꯇꯧꯕꯅ ꯐꯩ ꯍꯥꯏꯕꯗꯨ ꯃꯤꯅ ꯍꯥꯏꯕꯗꯤ ꯑꯉꯥꯡꯗꯤ ꯃꯣꯏꯅ ꯄꯥꯝꯕ ꯅꯠꯇ꯭ꯔꯗꯤ ꯑꯩꯈꯣꯏꯅ ꯑꯦꯗꯖꯁ ꯑꯗꯨꯝ ꯇꯧꯋꯦꯗꯅ ꯃꯤ ꯑꯃ ꯃꯤ ꯍ꯭ꯌꯨꯃꯦꯟ ꯕꯤꯡ ꯑꯃ ꯑꯣꯏꯕꯅꯤꯅ ꯑꯗꯨꯝ
ꯎꯝ
ꯃꯥꯅꯤ ꯃꯣꯏꯒꯤ ꯑꯦꯠꯖꯁ ꯇꯧꯅꯕ ꯑꯗꯨꯝ ꯌꯦꯡꯁꯟꯗ꯭ꯔꯗꯤ ꯌꯥꯗꯕꯒꯤ ꯀꯃꯥꯏꯅ ꯍꯥꯏꯅꯤ ꯌꯥꯝ ꯋꯥꯕꯗꯣ ꯑꯗꯨꯒꯤ ꯑꯉꯥꯡ ꯂꯧꯕꯁꯨ ꯊꯕꯛ ꯑꯣꯏꯅ ꯁꯨꯖꯒꯦ ꯍꯥꯏꯕꯅꯦꯕ ꯃꯤ ꯈꯔꯗꯤ ꯋꯥꯕꯅꯦ ꯑꯉꯥꯡ ꯁꯦꯟꯅꯕ
ꯍꯣꯏ ꯋꯥꯏꯌꯦ
ꯑꯩꯈꯣꯏꯅ ꯇꯨꯝꯅꯤꯡꯉꯒ ꯇꯨꯝꯕ ꯌꯥꯗꯦ ꯃꯣꯏꯅ ꯀꯩꯅꯣ ꯇꯧꯔꯒ ꯂꯩꯔꯗꯤꯀꯣ ꯍꯣꯏ ꯊꯕꯛ ꯇꯤ ꯁꯠ ꯁꯠ ꯁꯠ ꯁꯨꯊꯣꯛꯑꯒ ꯑꯗꯨꯝ ꯂꯣꯏꯕ ꯑꯃ ꯂꯩ ꯂꯩꯗꯅ ꯑꯗꯨ ꯂꯩꯇꯦꯕ ꯑꯉꯥꯡꯗꯗꯤ ꯃꯣꯏꯅ ꯇꯨꯝꯅꯤꯡꯗꯔꯤꯐꯥꯎ ꯑꯗꯨꯝ ꯁꯥꯅꯃꯤꯟꯅꯔꯒ ꯑꯗꯨꯝ
ꯃꯣꯏ ꯇꯨꯝꯕ ꯃꯇꯝꯗꯁꯨ ꯊꯕꯛ ꯇꯧꯅꯤꯡꯒꯅꯤ
ꯍꯣꯏ ꯑꯗꯨꯅꯦ
ꯐꯝ ꯈ꯭ꯔꯕ ꯐꯝꯕ ꯍꯩꯕ ꯀꯩꯅꯣ ꯇꯧꯕ ꯃꯇꯝꯗꯗꯤ ꯂꯧꯕ ꯅꯨꯡꯉꯥꯏ ꯑꯩꯒꯤꯗꯤ
ꯑꯉꯥꯡ ꯀꯃꯥꯏ ꯍꯥꯏꯅꯤ ꯑꯗꯨꯝ ꯐꯝꯕ ꯍꯩꯕ ꯑꯗꯨꯝ ꯆꯍꯤ ꯍꯣꯏ ꯆꯍꯤ ꯆꯍꯤ ꯑꯃ ꯐꯥꯎꯗꯤ ꯑꯗꯨꯝ ꯈꯔ ꯅꯨꯡꯉꯥꯏ
ꯑꯍꯣꯏ ꯅꯨꯡꯉꯥꯏ ꯎꯝ ꯃꯁꯥꯒ ꯐꯕ ꯃ ꯇꯝꯗꯣ ꯕꯨꯛ ꯕꯨꯛ ꯂꯥꯎꯕꯗꯣ
ꯆꯠꯄ ꯍꯩ ꯆꯠꯅꯤꯡꯕ ꯃꯇꯝꯁꯨ ꯋꯥꯕꯅꯦ ꯃꯣꯏꯅ ꯆꯠꯅꯤꯡꯉ ꯑꯩꯈꯣꯏꯅ ꯑꯗꯨꯝ ꯃꯈꯨꯠꯇ ꯄꯥꯏꯔ ꯆꯠꯀꯅꯤꯅ ꯑꯗꯒꯤ ꯈ꯭ꯋꯥꯡꯒ ꯂꯣꯏ ꯅꯥꯕꯨ
ꯎꯝ
ꯃꯣꯏꯗꯤ ꯃꯔꯛ ꯃꯔꯛꯇꯗꯤ ꯋꯥꯀꯔꯁꯨ ꯐꯝꯅꯤꯡꯗꯦꯕ ꯐꯝꯃꯟꯗꯅ
ꯎꯝ ꯑꯩꯁꯨ ꯅꯍꯥꯟ ꯑꯈꯣꯏ ꯆꯦꯒꯤ ꯃꯆꯥꯅꯨꯄꯥ ꯑꯅꯤꯀꯣ
ꯎꯝ
ꯑꯉꯥꯡꯗꯒꯤ ꯗꯨꯝ ꯑꯩꯅ ꯂꯧꯔꯛꯑꯦꯕꯀꯣ ꯃꯥ ꯊꯕꯛ ꯂꯩꯕꯒꯤ
ꯎꯝ
ꯂꯧꯕ ꯅꯨꯡꯉꯥꯏꯌꯦꯗ ꯆꯤꯆꯦꯒꯤ ꯃꯆꯥꯅꯨꯄꯥꯗꯗꯤ
ꯑꯧ
ꯌꯥꯝ ꯅꯨꯡꯁꯤꯕꯅꯦ ꯍꯧꯖꯤꯛꯇꯤ ꯆꯥꯎꯔꯦ ꯆꯍꯤ ꯃꯔꯤ ꯁꯨꯔꯝꯃꯅꯤ ꯍꯧꯖꯤꯛꯇꯤ ꯑꯥ ꯍꯧꯖꯤꯛꯁꯨ ꯃꯆꯤꯟ ꯌꯝ ꯀꯟꯒ꯭ꯔꯤ ꯑꯗꯨ ꯑꯣꯏꯔꯁꯨ ꯑꯗꯨꯝ ꯂꯧꯕ ꯅꯨꯡꯉꯥꯏꯌꯦ ꯑꯩꯕꯨ ꯀꯤꯕꯅꯤꯅꯀꯣ ꯅꯦꯅꯦꯒꯤ ꯃꯆꯥꯅꯨꯄꯤꯗꯤ ꯑꯩꯕꯨ ꯀꯩꯁꯨ ꯀꯤꯕꯤꯗꯦꯕ ꯍꯥꯏꯗꯤ ꯌꯥꯝ ꯍꯩ ꯑꯗꯤ
ꯃꯆꯤꯟ ꯈꯨꯝꯕ ꯖꯥꯠꯇꯣ
ꯎꯝ ꯑꯗꯨꯒ ꯑꯁ ꯋꯥꯕꯅꯤꯍꯦ ꯃꯥꯗꯤ ꯀꯩꯝꯁꯨ ꯍꯥꯏꯕ ꯍꯥꯏꯕꯤꯕ ꯌꯥꯕ ꯅꯠꯇꯦ ꯃꯌꯨꯝꯗ ꯆꯠꯂꯒ ꯋꯥꯖ ꯋꯥꯗꯣ ꯖꯥꯠ ꯖꯥꯠ ꯇꯥꯛꯄꯤꯔꯝꯗꯣꯏꯅꯦ ꯃꯣꯏ ꯃꯃꯥꯗ
ꯑꯣ
ꯍꯩꯅꯨ ꯇꯔꯦꯡ ꯍꯥꯏꯖꯤꯅꯦ ꯅꯨꯄꯤ ꯃꯆꯥ ꯑꯃꯨꯛ ꯂꯧꯕ ꯅꯨꯡꯉꯥꯏꯕ ꯍꯥꯏꯁꯤꯅ ꯂꯥꯞꯅ ꯆꯠꯇꯕ ꯆꯠꯂꯁꯨ ꯍꯜꯂꯛꯄ ꯍꯩꯕ ꯅꯨꯄꯥꯗꯤ ꯑꯉꯥꯡꯗꯤ ꯅꯨꯄꯥꯗꯤ ꯆꯠ ꯈꯔꯗꯤ ꯍꯜꯂꯛꯄ ꯍꯩꯇ꯭ꯔꯦ ꯂꯥꯞꯅ ꯆꯠꯈ꯭ꯔꯅꯤ ꯁꯥꯟꯅꯕ ꯑꯗꯨꯒꯤ ꯑꯃꯨꯛ ꯋꯥꯕ ꯅꯨꯄꯥꯗ
ꯅꯨꯄꯥꯅ ꯈꯔ ꯑꯦꯛꯇꯤꯚ ꯑꯣꯏꯅ ꯆꯦꯟꯕ ꯈꯣꯠꯄ ꯀꯔꯤ ꯀꯔꯥ ꯑꯁ ꯏꯆꯦ ꯃꯆꯥꯗꯤ ꯍꯧꯖꯤꯛꯄꯨꯗꯤ ꯆꯥꯎꯔꯦ ꯊꯥꯏꯅ ꯈꯔ ꯑꯉꯥꯡ ꯑꯣꯏꯔꯤꯕ ꯃꯇꯝꯗ ꯃꯣꯏ ꯃꯣꯏ ꯑꯥ ꯃꯣꯏ ꯀꯨꯜꯂꯨꯨꯞꯇꯣ
ꯎꯝ
ꯃꯣꯏꯒꯤ ꯁꯔꯥꯎꯟꯗꯤꯡꯗ ꯅꯨꯄꯥ ꯈꯛꯇꯅ ꯑꯌꯥꯝꯕ ꯑꯣꯏꯕꯒꯤ ꯅꯨꯄꯥ ꯃꯁꯦꯟ ꯑꯗꯨꯝ ꯁꯥꯅꯕꯒꯤ ꯕꯁ ꯅꯨꯄꯥꯒꯤ ꯇꯥꯏꯞꯇ ꯇꯧꯅꯤꯡꯕ ꯍꯧꯖꯤꯛꯐꯥꯎ ꯒꯥꯔꯂꯤ ꯑꯣꯏꯕ ꯗ꯭ꯔꯦꯁ ꯍꯥꯞꯄꯣ ꯍꯥꯏꯕ ꯌꯥꯔꯣꯏ
ꯑꯗꯨꯝꯕ ꯃꯤꯖꯨ ꯂꯩꯌꯦꯀꯣ
ꯎꯝ ꯂꯩꯕꯅꯦ ꯑꯗꯨꯒ ꯀꯃꯥꯏ ꯍꯥꯏꯅꯤ ꯄꯦꯟꯁꯤꯜ ꯕꯣꯛꯁꯀꯨꯝꯕꯁꯦ ꯕꯁꯀꯤꯝꯕ ꯏꯁꯄꯥꯏꯗꯔ ꯃꯦꯟꯒꯨꯝꯕ ꯑꯗꯨꯝꯕ ꯄꯥꯝꯗꯣꯏꯅꯦ ꯈꯪꯕ꯭ꯔ ꯑꯗꯨ ꯅꯣꯛꯅꯤꯡꯕꯅꯦ ꯇꯣꯝꯕꯣꯏꯅꯦꯕ꯭ꯔꯥ
ꯑꯗꯨꯒ ꯁ꯭ꯀꯨꯜ ꯆꯠꯄꯗꯁꯨ ꯏꯁꯀꯥꯔꯠ ꯁꯦꯅꯤꯡꯗꯦ ꯈꯣꯡꯒ꯭ꯔꯥꯎ ꯁꯦꯝꯕꯤꯌꯨ ꯒꯥꯏ ꯍꯥꯏꯕ ꯃꯤ ꯂꯩꯕꯅꯤ
ꯑꯥ ꯑꯗꯨꯕꯨꯗꯤ ꯍꯥꯏꯗ꯭ꯔꯦ ꯑꯩꯈꯣꯏ ꯏꯆꯦꯕꯨ ꯃꯤ ꯃꯆꯥꯗꯤ ꯃꯃꯥꯕꯨ ꯈꯔ ꯀꯤꯕꯒꯤꯒꯣ
ꯎꯝ ꯈꯣꯏ ꯈꯨꯟꯗꯁꯨ ꯂꯩꯌꯦꯕ ꯅꯨꯄꯤ ꯑꯃ
ꯎꯝ
ꯈꯨꯡ ꯎꯝ ꯏꯁꯀ꯭ꯔꯠ ꯁꯦꯠꯅꯤꯡꯗꯦ ꯈꯨꯡꯒ꯭ꯔꯥꯎ ꯈꯣꯡꯒ꯭ꯔꯥꯎ ꯁꯦꯝꯕꯤꯌꯣꯅ
ꯎꯝ
ꯕꯣꯜ ꯌꯥꯝ ꯁꯥꯟꯅꯩꯌꯦꯕ ꯃꯥꯁꯨ ꯕꯣꯅꯤ ꯀꯧꯕꯅꯦ ꯅꯨꯄꯤꯕꯨ
ꯑꯣ ꯑꯗꯨꯒꯣ
ꯎꯝ
ꯃꯤꯡ ꯊꯣꯟꯕꯁꯨ ꯐꯖ ꯐꯖꯅ ꯊꯣꯜꯂꯣ ꯍꯥꯏꯕꯅꯦ ꯃꯤꯡꯗꯒꯤꯁꯨ ꯈꯔ ꯆꯠꯄ ꯂꯩ ꯍꯥꯏꯕ ꯃꯤꯡꯖꯦ
ꯃꯥꯒꯤ ꯃꯤꯡꯗꯤ ꯀꯩꯅꯣ ꯑꯣꯏꯕꯅꯦ ꯑꯗꯨ ꯑꯣꯏꯔꯁꯨ ꯑꯩꯈꯣꯏꯅ ꯑꯥ ꯅꯨꯄꯥ ꯌꯥꯝ ꯅꯨꯄꯥꯒ ꯌꯥꯝ ꯇꯤꯟꯅꯩꯌꯦꯕꯀꯣ ꯃꯥꯗꯤ ꯕꯣꯜꯁꯨ ꯅꯨꯄꯥꯒ ꯑꯗꯨꯝ ꯁꯥꯟꯅꯩꯌꯦꯕ ꯕꯣꯜꯁꯨ ꯌꯥꯝ ꯁꯥꯟꯅꯕ ꯍꯩꯌꯦꯕꯀꯣ ꯑꯗꯨꯒꯤ ꯁꯨꯝ ꯐꯥꯒꯤ ꯇꯧꯔꯥ ꯕꯣꯅꯤ ꯀꯧꯕꯗꯣ
ꯎꯝ
ꯑꯗꯨꯒꯤ ꯍ ꯍꯟꯗꯛꯁꯨ ꯁ꯭ꯀꯨꯜ ꯀꯥꯏ ꯕꯣꯜꯁꯨ ꯁꯥꯟꯅꯕ ꯑꯃꯨꯛꯃꯨꯛ ꯆꯠꯂꯦꯀꯣ ꯁꯥꯟꯅꯕ ꯌꯥꯝ ꯍꯩꯌꯦ ꯃꯤꯡ ꯆꯠꯄꯅꯦ ꯃꯥꯗꯤ
ꯎꯝ ꯎꯝ ꯆꯍꯤ ꯀꯌꯥ ꯁꯨꯔꯦ ꯑꯗꯨꯗꯤ
ꯆꯍꯤꯗꯤ ꯈꯪꯗꯦ ꯀ꯭ꯂꯥꯁ ꯇꯦꯟꯗꯤ ꯂꯣꯏꯗ꯭ꯔꯤ
ꯎꯝ ꯐꯩꯅꯦ ꯕꯣꯜ ꯑꯗꯨꯗꯤ ꯍꯧꯖꯤꯛꯀꯥꯟꯗꯤ ꯁ꯭ꯄꯣꯔꯠꯁꯕꯨ ꯍꯩꯔꯕ ꯍꯩꯕꯨ ꯍꯩꯔꯕ ꯏꯟꯇꯔꯅꯦꯁ ꯅꯦꯜ ꯂꯦꯚꯦꯜ ꯆꯠꯈ꯭ꯔꯗꯤ ꯑꯗꯨꯝ ꯊꯕꯛꯀꯨꯝꯕꯗꯤꯀꯣ ꯐꯩ ꯐꯩ ꯐꯖꯅ ꯇꯝꯍꯜꯂꯣ
ꯍꯥꯏꯌꯦꯕ ꯅꯍꯥꯟꯗꯣ ꯅꯨꯄꯤꯒ ꯕꯣꯜ ꯁꯥꯟꯅꯅꯤꯡꯗꯦ ꯍꯥꯏꯌꯦ ꯅꯨ ꯄꯥꯒ ꯁꯥꯟꯅꯅꯤꯡꯉꯦ ꯅꯨꯄꯤ ꯗꯨꯃꯥꯏꯅ ꯍꯥꯏꯕ
ꯃꯥꯒ ꯄꯥꯟꯅꯕ ꯀꯥꯟꯗ ꯈꯔ ꯁꯣꯟꯕꯒꯤ ꯑꯣꯏꯔꯝꯅꯤ
ꯑꯣ ꯍꯣ ꯍꯣꯏ ꯅꯨꯄꯤꯁꯤꯡꯗꯤ ꯍꯩꯁꯨ ꯍꯩꯇꯦꯅꯥ ꯄꯨꯂꯞ ꯄꯨꯂꯞ ꯄꯨꯟꯅ ꯄꯨꯟꯅ ꯆꯠꯄꯗꯣ ꯄꯥꯁꯁꯨ ꯄꯤꯕ ꯍꯩꯇꯕꯁꯨ ꯂꯩꯌꯦꯗꯅ
ꯎꯝ
ꯍꯩꯕ ꯂꯩ ꯍꯩꯇꯕꯁꯨ ꯂꯩ ꯑꯩꯁꯨ ꯕꯣꯜꯗꯤ ꯁꯥꯟꯅꯅꯤꯡꯉꯤ ꯑꯩꯗꯤ ꯁꯥꯟꯅꯕ ꯍꯩꯇꯦ ꯉꯝꯁꯨ ꯉꯝꯗꯦ ꯆꯦꯟꯕꯁꯨ ꯉꯝꯗꯦ
ꯍꯣꯏ ꯁ꯭ꯇꯥꯃꯤꯅꯥ ꯂꯩꯇ꯭ꯔꯗꯤ ꯌꯥꯔꯣꯏꯅꯦ ꯆꯦꯟꯕ ꯈꯣꯠ ꯄ ꯃꯦꯟꯅꯦꯕ ꯕꯣꯜꯗꯗꯤ ꯍꯧꯖꯤꯛ ꯑꯈꯣꯏꯅ ꯁꯥꯟꯅ ꯅꯤꯡꯉꯦ ꯍꯥꯏꯔꯒ ꯈꯔ ꯆꯦꯜꯂꯒ ꯋꯥꯒꯟꯕ ꯂꯩꯗꯅꯥ ꯁꯣꯔ ꯐꯨꯟꯒꯠꯄ ꯃꯣꯏꯗ ꯇ꯭ꯔꯦꯟ ꯐꯖꯅ ꯇꯧꯔꯒ ꯁꯥꯅ ꯁꯥꯅꯒꯅꯤ
ꯕꯣꯜ ꯌꯦꯡꯕꯁꯨ ꯅꯨꯡꯉꯥꯏ ꯌꯦꯡꯕꯗ ꯑꯃꯨꯛ ꯁꯥꯟꯅꯅꯤꯡ
ꯎꯝ ꯅꯣꯏ ꯕꯣꯜꯁ ꯌꯦꯡꯕ ꯀꯥꯟ ꯄꯨꯟ ꯄꯨꯟꯅ ꯌꯦꯡꯕ꯭ꯔꯥ
ꯎꯝ ꯍꯟꯗꯛꯇꯤ ꯌꯨꯝꯗ ꯂꯩꯌꯦꯅ ꯄꯨꯟꯅ ꯌꯦꯡꯗꯦꯗ ꯏꯊꯟ ꯉꯔꯥꯡ ꯑꯩꯈꯣꯏ ꯕꯥꯅ ꯃꯥꯒꯤ ꯐꯣꯟꯗ ꯑꯩꯅ ꯑꯩꯒꯤ ꯐꯣꯟꯗ
ꯎꯝ ꯄꯨꯟꯅ ꯌꯦꯡꯕ ꯅꯨꯡꯉꯥꯏꯕꯅꯤꯅꯦ ꯕꯣꯜꯖꯦ ꯊꯥꯏꯅ ꯂꯩꯁꯥꯔꯤ ꯉꯩꯗ ꯑꯁ ꯂꯣꯏꯕꯅꯦ ꯊꯦꯡ ꯊꯦꯡꯅ ꯗꯔꯀꯥꯔ ꯂꯩꯇꯦ ꯑꯈꯣꯏꯗꯤ ꯑꯗꯨꯝ ꯔꯤꯐ꯭ꯔꯦꯁꯃꯦꯟꯒꯤꯒ ꯁꯤꯡꯖꯨꯒꯨꯝꯕ ꯁꯦꯝꯃꯒ